ꯑꯣ ꯇꯥꯕ꯭ꯔꯣ ꯑꯣ
ꯇꯥꯕ꯭ꯔꯣ ꯀ꯭ꯔꯤ ꯇꯧꯔ ꯂꯩꯕ꯭ꯔꯣ
ꯍꯧꯖꯤꯛꯇꯤ ꯀꯩꯁꯨ ꯇꯧꯗꯦ
ꯑꯌꯨꯒꯤ ꯆꯥꯛ ꯏꯟꯖꯥꯡ ꯆꯥꯔꯕꯣ
ꯆꯥꯗ꯭ꯔꯤ
ꯊꯦꯡꯉꯤꯅ
ꯍꯣꯏ
ꯄꯨꯡ ꯀꯌꯥꯗ ꯆꯥꯒꯗꯧꯕ꯭ꯔꯥ
ꯀꯩ ꯍꯥꯏꯕ
ꯄꯨꯡ ꯀꯌꯥꯗ ꯆꯥꯒꯗꯧꯕꯅꯣ
ꯍꯣꯔꯦꯟ ꯆꯥꯛ ꯂꯥꯝꯕ ꯀꯥꯟꯗ
ꯑꯗꯣ ꯂꯝꯗ꯭ꯔꯗꯤ ꯀꯃꯥꯏꯅ ꯇꯧꯕ
ꯂꯥꯝꯗ꯭ꯔꯗꯤ ꯆꯥꯔꯔꯣꯏꯅ
ꯊꯕꯛ ꯆꯠꯂꯣꯏꯗ꯭ꯔꯣ ꯑꯗꯨꯝ ꯂꯩꯒꯗꯧꯕ ꯁꯥꯗꯨꯗꯤ ꯆꯥꯗ꯭ꯔꯁꯨ ꯌꯥꯅꯤ
ꯍꯣꯏ
ꯊꯕꯥꯛ ꯆꯠꯒꯗꯕ ꯊꯕꯥꯛ ꯆꯠꯒꯗꯕ ꯑꯣꯏꯔꯗꯤ ꯆꯥꯛ ꯂꯥꯝꯕꯒꯤ ꯈꯔ ꯆꯥꯗꯕ ꯌꯥꯗꯦꯕ ꯅꯠꯇ꯭ꯔꯥ
ꯍꯣꯏ
ꯊꯕꯛ ꯆꯠꯂꯣꯏꯗ ꯑꯣꯏꯔꯗꯤ ꯆꯥꯗ꯭ꯔꯁꯨ ꯑꯗꯨꯝ ꯂꯩꯕ ꯉꯝꯅꯤꯅ ꯐꯤꯒꯔꯗꯤ ꯌꯥꯝ ꯐꯖꯔꯅꯤꯍꯦ ꯑꯗꯨꯗꯤ ꯁꯦꯝꯕꯁꯨ ꯑꯣꯏꯔꯝꯕꯒꯤ ꯑꯣꯏꯔꯝꯕꯁꯨ ꯌꯥꯏ ꯀꯅꯥꯅ ꯈꯪꯅꯤ
ꯐꯒꯤ ꯇꯧꯕꯅꯤꯍꯦ ꯁꯦꯝꯗꯦꯍꯦ ꯀꯩ ꯀꯩ ꯁꯦꯝꯕ ꯁꯦꯝ ꯁꯦꯝꯅꯤꯡꯗꯦ
ꯀꯗꯧꯕꯅꯦ ꯑꯗꯨꯗꯤ
ꯀꯩ ꯍꯥꯏꯕ
ꯆꯥꯛꯗꯤ ꯌꯥꯝ ꯌꯥꯝ ꯆꯥꯒꯗꯧꯕꯅꯤꯕ
ꯆꯥꯛ ꯆꯥꯅꯤꯡꯗꯦ ꯑꯆꯄꯣꯇꯤ ꯆꯥꯏꯌꯦ
ꯑꯦ ꯏꯪꯈꯠꯂꯛꯄ ꯃꯇꯝꯅꯤꯅ ꯆꯥꯛ ꯌꯥꯝ ꯆꯥꯒꯗꯕꯅꯦ
ꯀꯩ ꯍꯥꯏꯕ
ꯒ꯭ꯔꯣꯋꯤꯡ ꯏꯁꯇꯦꯖꯇ ꯂꯩꯕ ꯈꯣꯏ ꯅꯣꯏ ꯆꯛ ꯌꯥꯝ ꯆꯥꯒꯗꯧꯕꯅꯦꯕ
ꯆꯍꯤ ꯑꯩ ꯑꯩ ꯑꯉꯥꯡꯅꯦꯅ ꯈꯟꯕ꯭ꯔꯣ ꯅꯪꯗꯤ
ꯑꯦ ꯂꯩꯁꯥꯕꯤ ꯐꯥꯔꯕꯣ
ꯏꯁ ꯅꯣꯛꯅꯤꯡꯉꯦꯍꯦ ꯎꯝ ꯎꯝ ꯎꯝ ꯑꯩꯗꯤ ꯑꯉꯥꯡ ꯅꯠꯇ꯭ꯔꯦ
ꯑꯉꯥꯡ ꯑꯉꯥꯡꯅꯤ ꯑꯩ ꯈꯪꯉꯦ ꯑꯗꯨ ꯆꯍꯤ ꯀꯌꯥ ꯁꯨꯔꯒꯦ
ꯆꯍꯤ ꯀꯨꯟ ꯑꯅꯤ ꯁꯨꯔꯦ ꯑꯩꯗꯤ
ꯑꯗꯨꯗꯤ ꯍꯣꯏ ꯈꯔ ꯂꯩꯁꯥꯕꯤꯗꯤ ꯐꯖꯅ ꯐꯥꯗꯤ ꯐꯥꯗ꯭ꯔꯤ ꯑꯗꯨ ꯐꯥꯗꯤ ꯐꯥꯒꯗꯧꯔꯦ
ꯐꯥꯔꯦ ꯂꯩꯁꯥꯕꯤ ꯐꯥꯔꯦ ꯐꯖꯅ ꯐꯥꯈ꯭ꯔꯕꯅꯦ
ꯅꯨꯄꯥ ꯀꯣꯏꯅꯕ ꯂꯩꯕ꯭ꯔꯥ ꯑꯗꯨꯗꯤ ꯂꯩꯕ ꯑꯗꯨꯁꯨ ꯃꯃꯤꯡ ꯀ꯭ꯔꯤ ꯀꯧꯒꯦ
ꯅꯪ ꯈꯪꯗ꯭ꯔꯁꯨ ꯌꯥꯏꯌꯦ
ꯍꯥꯏꯌꯣꯅꯦ ꯇꯥꯒꯦꯕꯥ ꯑꯩꯁꯨ
ꯅꯪ ꯈꯪꯔꯣꯏꯌꯦ
ꯑꯗꯨꯕꯨ ꯍꯥꯏꯔꯗꯤ ꯑꯗꯨꯝ ꯈꯪꯅꯤꯅ
ꯍꯥꯏꯅꯤꯡꯗꯦ ꯃꯃꯤꯡꯗꯣ ꯐꯖꯃꯟꯗꯅꯅꯦ ꯃꯤꯉꯣꯟꯗ ꯇꯥꯍꯟꯅꯤꯡꯗꯦ
ꯑꯁ ꯌꯥꯝ ꯄꯥꯝꯕꯒꯤ ꯃꯑꯣꯡꯅꯤꯍꯦ ꯅꯪꯁꯦ
ꯍꯣꯏ ꯑꯩꯅ ꯄꯥꯝꯕꯅꯦ ꯐꯥꯔꯁꯇ ꯑꯩꯅ ꯃꯥꯕꯨ ꯄꯥꯝꯔꯒ ꯃꯥꯁꯨ ꯑꯩꯉꯣꯟꯗ ꯄꯥꯝꯕ
ꯗꯥꯎ ꯐꯥꯔꯦꯍꯦ
ꯎꯝ
ꯑꯗꯨꯒꯨꯝꯕꯗꯤ ꯌꯥꯝ ꯍꯥꯏꯕ ꯃꯥꯜꯂꯦꯅꯦ
ꯀꯩ ꯍꯥꯏꯕ
ꯑꯗꯨ ꯐꯥꯕꯗꯤ ꯌꯥꯝ ꯍꯥꯏꯕ ꯃꯥꯜꯂꯦꯕ ꯅꯣꯢꯒꯤꯁꯨ
ꯐꯥꯕ ꯀꯥꯏꯅ ꯑꯣ ꯑꯩꯗꯣ ꯃꯉꯣꯟꯗ ꯄꯥꯝ ꯃꯔ ꯂꯩꯕꯅꯦꯕꯀꯣ ꯑꯗꯨꯝ ꯎꯝ ꯃꯥꯁꯨ ꯑꯩꯉꯣꯟꯗ ꯄꯥꯝꯃꯦꯅ ꯑꯩ ꯑꯃꯨꯛꯀ ꯇꯥꯏ ꯈꯪꯕ꯭ꯔꯥ
ꯑꯣ
ꯑꯗꯨꯒꯤꯅꯦ ꯎꯝ ꯃꯥꯅ ꯑꯩꯉꯣꯟꯗ ꯑꯥ ꯅꯨꯡꯁꯤꯔꯁ ꯅꯨꯡꯁꯤꯁꯦꯅ ꯍꯪꯂꯛꯄ ꯑꯩꯉꯣꯟꯗ ꯑꯗꯨꯝ ꯍꯥꯏꯕ ꯍꯥꯏꯕ ꯑꯗꯨꯗ ꯑꯩꯁꯨ ꯌꯥꯕꯤꯈ꯭ꯔꯕ
ꯀꯌꯥꯝ ꯀꯨꯏꯔꯒꯦ ꯑꯗꯣ
ꯆꯍꯤ ꯇꯔꯦꯠ ꯁꯨꯔꯦ ꯍꯦꯜꯂꯦ
ꯍꯣꯍꯣ ꯍꯣ ꯍꯣ ꯍꯦ ꯍꯦ ꯑꯣ ꯑꯗꯨꯗꯤ ꯑꯗꯨꯗꯤ ꯈꯔ ꯀꯨꯏꯔꯕ ꯃꯥꯜꯂꯦꯅꯦꯀꯣ
ꯀꯨꯏꯔꯦ
ꯗꯤ ꯀꯥꯏꯅꯕꯒꯤ ꯋꯥꯔꯤꯗꯤ ꯂꯩꯇ꯭ꯔꯦꯅꯦ
ꯈꯪꯗꯦ ꯅꯨꯄꯥꯈꯣꯏꯗꯤ ꯑꯥ ꯅꯨꯄꯤ ꯑꯇꯣꯞꯄ ꯑꯃꯨꯛꯀ ꯐꯥ ꯍꯦꯟꯅ ꯐꯕ ꯑꯣꯏꯔꯗꯤ ꯑꯗꯨꯝ ꯆꯠꯂꯦꯅ
ꯑꯗꯨ ꯅꯣꯏꯒꯤꯗꯤ ꯆꯠꯂꯔꯣꯏ ꯑꯩ ꯈꯪꯈ꯭ꯔꯦ ꯀꯨꯏꯔꯦ ꯅꯣꯏꯒꯤꯗꯤ
ꯀꯨꯏꯔꯁꯨ ꯏꯃꯥꯟꯅꯕꯤꯒꯤ ꯀꯩꯅꯣꯗꯤ ꯑꯗꯨꯃꯥꯏꯟ ꯇꯧꯋꯦ ꯑ ꯀꯩꯅꯣ ꯎꯝ ꯃꯣꯏꯅꯤꯅ ꯆꯍꯤ ꯇꯔꯦꯠ ꯍꯦꯟꯈ꯭ꯔꯦꯕꯅꯦ ꯍꯦꯟꯈ꯭ꯔꯕꯅꯦꯕꯀꯣ ꯅꯍꯥꯟ ꯅꯦꯠ ꯅꯍꯥꯟ ꯑꯣꯏꯈ꯭ꯔꯦ ꯑ ꯑꯗꯨꯒꯅꯦ ꯅꯨꯄꯥꯗꯨꯅꯅꯦ ꯅꯨꯄꯤ ꯑꯇꯣꯞ ꯄ ꯀꯣꯏꯈ꯭ꯔꯕ ꯑꯗꯨꯒ ꯑꯗꯨ ꯅꯨꯄꯥꯗꯣ ꯃꯌꯨꯝ ꯄꯥ ꯃꯥ ꯅꯨꯄꯤ ꯂꯥꯎꯔꯒ ꯌꯨꯝ ꯄꯥꯜꯔꯒ ꯂꯩ ꯌꯥꯝ ꯍꯠ ꯑꯗꯨ ꯅꯨꯄꯥꯗꯣ ꯑꯗꯨꯒ ꯑꯩꯒꯤ ꯏꯃꯥꯟꯅꯕꯤꯗꯤ ꯑꯗꯨꯝ ꯅꯨꯞ ꯐꯖꯅ ꯅꯨꯄꯤ ꯇꯧꯔꯒ ꯂꯩꯔꯦ ꯍꯧꯖꯤꯛꯇꯤ ꯑꯗꯨꯅꯦ ꯅꯨꯄꯥꯕꯨꯗꯤ ꯊꯥꯖꯕ ꯌꯥꯗꯦ ꯍꯥꯏꯔꯤꯗꯣ
ꯑꯁ ꯀꯔꯤ ꯅꯣꯍꯦ ꯆꯍꯤ ꯇꯔꯨꯛ ꯇꯔꯦꯠ ꯅꯨꯡꯁꯤꯅꯔꯒ ꯑꯗꯨꯃꯥꯏꯟ ꯇꯧꯕ ꯃꯤꯁꯨ ꯂꯩꯕ꯭ꯔꯅꯦ
ꯂꯩꯍꯦ ꯌꯥꯝ ꯂꯩ
ꯑꯩꯈꯣꯏꯗꯤ ꯄꯨꯟꯁꯤꯗ ꯎꯗ꯭ꯔꯤꯅꯦ ꯍꯥ
ꯑꯗꯣ ꯅꯥꯡꯅ ꯑ
ꯍꯥꯏꯔꯛꯑꯣꯍꯩ ꯍꯥꯏꯔꯛꯑꯣ ꯍꯥꯏꯔꯛꯑꯣ
ꯅꯪꯅ ꯑꯗꯨꯃꯥꯏꯟ ꯇꯧꯈ꯭ꯔꯣ ꯑꯗꯨꯗꯤ ꯄꯨꯟꯁꯤꯗ ꯊꯦꯡꯅꯗ꯭ꯔꯗꯤ ꯅꯪꯅ ꯐꯥꯔꯁ ꯇꯧꯈ꯭ꯔꯣ ꯑꯗꯨꯗꯤ ꯐꯥꯒꯤ ꯇꯧꯕꯅꯦꯍꯦ ꯅꯨꯄꯤꯕꯨꯗꯤ ꯅꯨꯡꯁꯤꯔꯗꯤ ꯐꯖꯅ
ꯑꯈꯣꯏ ꯔꯣꯝꯗꯗꯤꯀꯣ ꯍꯜꯂꯣ ꯇꯥꯕ꯭ꯔꯣ ꯇꯥꯕ꯭ꯔꯣ ꯇꯥꯏꯑꯦ ꯑꯩꯗꯤ